ꯍꯜꯂꯣ
ꯑꯥ ꯇꯥꯏꯌꯦ ꯇꯥꯏꯌꯦ ꯀꯔꯝ ꯀꯔꯝ ꯇꯧꯔꯤꯒꯦ ꯌꯥꯝ ꯊꯥꯖꯗꯅ ꯀꯣꯜ ꯇꯧꯔꯛꯏꯁꯤꯕꯣ
ꯑꯁ ꯅꯨꯡꯉꯥꯏꯌꯦꯅꯦ ꯕꯥꯏ ꯁꯨꯝ ꯑꯩꯈꯣꯏꯁꯦ ꯄꯨꯟꯗꯕꯁꯨ ꯀꯨꯏꯔꯑꯦ ꯑꯗꯨ ꯑꯝꯇꯗꯤ ꯄꯨꯟꯁꯦꯅ ꯁꯨꯝ ꯇꯧꯔꯛꯏꯅꯤꯅꯦꯍꯦ ꯀꯃꯥꯏ ꯀꯃꯥꯏꯅ
ꯑꯩꯁꯦ
ꯍꯧꯖꯤꯛꯀꯥꯟꯁꯤꯕꯨ ꯁꯪꯉꯤꯕ꯭ꯔꯣ
ꯁꯪꯕ ꯍꯥꯏꯕꯨ ꯀꯩꯅꯣ ꯀꯩꯅꯣꯒꯤ ꯄꯨꯟꯕꯩꯅꯦ ꯍꯥꯏꯔꯗꯤ ꯑꯩꯗꯤ ꯔꯦꯗꯤꯅꯤ ꯀꯩꯅꯣ ꯄꯨꯟꯗꯕꯁꯨ ꯀꯨꯏꯔꯕꯃꯤꯅ ꯊꯥꯏꯅ ꯀ꯭ꯂꯥꯁ ꯇꯨꯌꯦꯜꯕ ꯂꯣꯏꯈꯤꯕꯗꯒꯤ ꯑꯗꯨꯝ ꯄꯨꯟꯗ꯭ꯔ ꯃꯥꯜꯂꯦ ꯑꯗꯨꯝ ꯃꯁꯥ ꯃꯁꯥꯒꯤ ꯊꯕꯛ ꯁꯤꯖꯤꯟꯅꯈꯤꯕꯗ
ꯗꯣꯅꯦ ꯄꯨꯟꯅꯈꯤꯗ꯭ꯔꯦ ꯑꯗꯣ ꯄꯨꯟꯕ ꯌꯥꯕ ꯃꯇꯝ ꯑꯃ ꯂꯦꯞꯄꯒ ꯑꯝꯇꯪ ꯄꯨꯟꯁꯦ ꯇꯧꯕꯅꯤꯅꯤ
ꯌꯥꯏꯌꯦ ꯌꯥꯏꯌꯦ ꯄꯨꯟꯖꯦ
ꯀꯃꯥꯏ ꯀꯃꯥꯏꯅ ꯑꯣꯏꯅ ꯇꯧꯁꯤꯒꯦ ꯀꯔꯝ ꯀꯔꯝꯕ ꯅꯨꯃꯤꯠꯇ ꯁꯪꯅꯔꯝꯃꯤ
ꯁꯛꯅꯕꯁꯦ ꯃꯣꯏꯁꯨ ꯊꯕꯛꯁꯦ ꯂꯣꯏ ꯆꯠꯅꯕꯅꯤꯅ ꯆꯤꯟꯅꯅꯕꯅꯤꯅ ꯁꯨꯝ ꯈꯟꯕꯗ ꯁꯟꯗꯦꯒꯨꯝꯕꯗ ꯇꯧꯁꯤꯔꯥ ꯄꯨꯟꯕꯁꯦ
ꯌꯥꯏꯌꯦ ꯁꯟꯗꯦꯒꯨꯝꯕ ꯑꯝꯗ ꯑꯣꯏꯅ ꯄꯨꯜꯂꯁꯦ ꯑꯗꯣ ꯕꯥꯟꯅꯤꯅ ꯑꯣꯏꯅ ꯋꯥꯔꯤꯁꯦ ꯅꯍꯥꯟꯉꯩꯗꯩꯁꯨ ꯑꯗꯨꯝ ꯑꯉꯥꯡꯉꯩ ꯑꯗꯩꯁꯨ ꯏꯕꯥꯅꯤꯅ ꯑꯗꯨꯝ ꯍꯧꯔꯒ ꯑꯗꯨꯝ ꯁꯤꯟꯕ ꯂꯥꯡꯕꯁꯨ ꯑꯗꯨꯝ ꯇꯧꯔ ꯂꯥꯛꯑꯅꯤꯅ ꯏꯕꯥꯅꯤꯅ ꯋꯥꯔꯤꯗꯣ ꯀꯃꯥꯏ ꯀꯃꯥꯏꯅ ꯇꯧꯁꯤꯒꯦꯅ ꯈꯟꯅꯔꯒ ꯃꯣꯏꯗ ꯃꯇꯝꯗꯨꯅ ꯍꯣꯔꯦꯟ ꯅꯨꯡꯗꯥꯡ ꯑꯃꯨꯛ ꯄꯨꯟꯅ ꯑꯃꯨꯛ ꯀꯟꯐ꯭ꯔꯦꯟꯁ ꯊꯥꯔꯒ ꯋꯥꯔꯤꯗꯨ ꯁꯥꯟꯅꯔꯒ ꯀꯃꯥꯏ ꯀꯃꯥꯏꯅ ꯇꯧꯁꯤꯒꯦ ꯑꯗꯨꯝ ꯈꯟꯅꯔꯁꯦ ꯏꯕꯥꯅꯤꯁꯦ ꯍꯧꯖꯤꯛ ꯆꯥꯕ ꯊꯛꯄꯁꯦ ꯄꯨꯜꯂꯅꯤꯅ ꯆꯥꯕ ꯍꯥꯏꯁꯦ ꯈꯔ ꯌꯥꯎꯗ꯭ꯔꯗꯤ ꯌꯥꯔꯔꯣꯏ ꯀꯩꯅꯣꯝꯃ ꯆꯥꯕ ꯈꯣꯠꯄ ꯇꯧꯔꯒ ꯄꯨꯟꯗꯕꯁꯨ ꯀꯨꯏꯔꯕꯅꯤꯅ ꯈꯔ ꯄꯨꯜꯂꯁꯦ ꯑꯗꯨꯒ ꯌꯦꯟꯁꯥꯡ ꯑꯍꯥꯎꯕ ꯑꯃ ꯀꯩꯅꯣꯝ ꯆꯥꯃꯤꯟꯅꯔꯒ ꯅꯨꯡꯉꯥꯏꯅ ꯝ ꯇꯗꯤ ꯐꯖꯅ ꯑꯝꯇꯗꯤ ꯄꯨꯜꯂꯁꯤ
ꯍꯣꯏꯅꯦ ꯑꯗꯨꯅ ꯆꯥꯕꯒꯤꯅꯠꯇ ꯂꯩꯈ꯭ꯔꯦ ꯑꯗꯣ ꯃꯐꯝꯁꯤꯅ ꯀꯃꯥꯏꯅ ꯇꯧꯕ
ꯃꯐꯝꯁꯦ ꯑꯗꯨꯝ ꯍꯧꯖꯤꯛꯁꯦ ꯁꯥꯁꯨ ꯁꯥꯕꯅꯤꯅꯀꯣ ꯎꯝ ꯎꯝ ꯈꯔ
ꯏꯪꯒꯗꯕ ꯃꯐꯝ ꯑꯃꯗ ꯆꯠꯅꯤꯡꯉꯦ
ꯑꯗꯨꯗꯤ ꯚꯥꯏ ꯃꯐꯝꯗꯨꯗꯤ ꯀꯩꯅꯣ ꯑꯣꯏꯅ ꯇꯧꯔꯁꯦ ꯍꯥꯏꯗꯤ ꯏꯕꯥꯅꯤ ꯈꯛꯇꯅ ꯀꯝꯐꯥꯝꯁꯤꯗ ꯇꯥꯁꯤꯜꯂꯔꯣꯏꯁꯦ ꯃꯣꯏꯁꯨ ꯍꯦꯛ ꯃꯣꯏꯒꯤ ꯑꯄꯥꯝꯕ ꯃꯐꯝ ꯍꯥꯏꯗꯅ ꯑꯃꯨꯛ ꯂꯩꯔꯝꯅꯤ ꯇꯧꯔꯒ ꯐꯖꯅ ꯇꯥꯟꯅꯔꯒ ꯁꯤꯜꯂꯁꯦ ꯑꯗꯨ ꯃꯐꯝꯗꯨꯒꯤꯗꯤ ꯍꯥꯏꯗꯤ ꯑꯩꯈꯣꯏ ꯏꯕꯥꯅꯤꯅ ꯃꯄꯨꯡ ꯑꯣꯏꯅꯔ
ꯈꯨꯗꯗꯣ ꯁꯝ ꯃꯣꯏꯗ ꯑꯃꯨꯛ ꯇꯥꯟꯅꯔꯝꯗ꯭ꯔꯗꯤ ꯑꯃꯨꯛ ꯑꯗꯨ ꯇꯧꯦꯗꯥ ꯇꯧꯋꯦꯅ ꯏꯕꯥꯅꯤꯅ ꯀꯩꯅꯣ ꯇꯧꯋꯦ ꯑꯃꯨ ꯍꯥꯏꯗꯣꯔꯤꯕꯅꯤꯗꯣ
ꯍꯣꯏ ꯍꯣꯏ ꯆꯥꯕ ꯊꯛꯄꯒꯤꯕꯨꯗꯤ ꯑꯗꯨꯝ ꯏꯕꯥꯅꯤꯅ ꯑꯗꯨꯝ ꯁꯤꯜꯂꯒ ꯑꯗꯨꯝ ꯂꯥꯛꯑꯕꯅꯤꯅ ꯑꯗꯨꯗꯨꯒꯤꯗꯤ ꯑꯗꯨꯝ ꯀꯩꯅꯣꯝꯃ ꯂꯩꯖꯔꯒꯁꯨꯀꯣ ꯑꯗꯣ ꯍꯥꯏꯗꯤ ꯀꯩꯅꯣꯒꯤ ꯁꯤꯟꯕ ꯁꯥꯕ ꯍꯥꯏꯗꯨꯗꯤ ꯃꯐꯝ ꯅꯨꯡꯐꯝꯗꯗꯤ ꯃꯣꯏꯅ ꯃꯁꯥ ꯃꯁꯥ ꯈꯔ ꯅꯥꯟꯖꯕꯅꯤꯅ ꯃꯣꯏꯒꯤ ꯑꯩ ꯁꯨ ꯐꯖ ꯐꯖꯕ ꯃꯐꯝ ꯆꯠꯅꯤꯡꯕ ꯍꯥꯏꯗꯨꯅꯁꯨꯨ ꯂꯩꯅꯔꯝꯈꯤꯅꯤ ꯑꯗꯨ ꯇꯧꯔꯒ ꯐꯖꯅ ꯆꯠꯂꯁꯦ ꯇꯣꯡꯃ ꯍꯣꯔꯦꯟ ꯅꯨꯡꯗꯥꯡ ꯑꯣꯏꯅ ꯄꯨꯟꯅ ꯋꯥꯔꯤꯗꯨ ꯁꯥꯟꯅꯔꯁꯦ ꯑꯗꯣ ꯍꯧꯖꯤꯛꯀꯥꯟ ꯁꯤꯕꯨ ꯑ ꯀꯃꯥꯏ ꯀꯃꯥꯏꯅ ꯂꯦꯜꯂꯤꯒꯦꯅꯦ ꯃꯇꯝꯁꯤꯕꯨ
ꯍꯪꯗ꯭ꯔꯦ ꯇꯧꯔꯤꯁꯦ ꯒ꯭ꯌꯥꯟ ꯌꯥꯝ ꯇꯥꯕꯁꯨꯥꯅꯗꯦꯗ ꯑꯗꯨꯝ ꯄꯣꯡꯂꯩ ꯂꯩꯔꯤꯗꯨꯅꯤ ꯊꯕꯛꯁꯨ ꯂꯥꯛꯇꯕꯅꯤꯅ ꯑꯗꯨꯝ ꯂꯩꯔꯤ
ꯑꯗꯨꯅ ꯑꯩꯁꯨ ꯑꯗꯨꯝ ꯆꯞ ꯃꯥꯟꯅꯩ ꯑꯩꯁꯨ ꯁꯨꯃꯥꯏꯅ ꯁꯨꯝ ꯂꯩꯔꯤꯁꯤꯅ ꯊꯕꯛ ꯇꯧꯅꯈꯤꯕ ꯏꯃꯥꯟꯅꯕꯅ ꯐꯕ ꯑꯩꯈꯣꯏꯗ ꯊꯕꯛ ꯏꯪꯈꯥꯡ ꯇꯧꯍꯧꯗꯕ ꯑꯩꯈꯣꯏꯗꯤ ꯋꯥꯔꯤꯔꯤꯁꯤꯦ ꯃꯤꯃꯤꯡ ꯇꯧꯔꯤꯁꯦ
ꯎꯝ ꯃꯥꯅꯤ ꯃꯥꯅꯤ ꯊꯕꯛ ꯂꯥꯛꯑꯒꯅ ꯄꯩꯁꯥ ꯂꯥꯛꯄ ꯂꯥꯛꯇ꯭ꯔꯒꯅ ꯀꯩꯅꯣ ꯇꯧꯕꯅꯤ ꯇꯧꯔꯤꯁꯦ
ꯎꯝ ꯊꯕꯛ ꯏꯪꯈꯥꯡ ꯇꯧꯔꯦ ꯗ ꯑꯁ ꯈꯪꯗꯦꯗ ꯊꯕꯛ ꯑꯃ ꯃꯆꯥ ꯑꯃ ꯇꯧꯗ꯭ꯔꯦ ꯃꯇꯝ ꯈꯔ ꯂꯩꯔꯒꯗꯤ ꯄꯄꯤ ꯑꯉꯥꯡ ꯊꯤꯔꯣ ꯊꯤꯔꯣꯅ ꯇꯧꯔꯛꯑꯅꯤ ꯄꯄꯤ ꯑꯉꯥꯡ ꯑꯃꯨꯛ ꯊꯤꯖꯤꯜꯂꯛꯑꯒꯗꯤ ꯃꯣꯏꯁꯦ ꯑꯃꯨꯛ ꯀꯥꯏꯗꯒꯤ ꯑꯃꯨꯛ ꯑꯁ ꯑꯗꯨ ꯈꯟꯕꯗ ꯅꯨꯄꯤ ꯑꯉꯥꯡ ꯑꯁꯦ ꯑꯩꯗꯤ ꯀꯣꯏꯕ ꯀꯣꯏꯗ꯭ꯔꯦꯗ ꯍꯥꯟꯅ ꯑꯃ ꯈꯪꯅꯔꯝꯕꯗꯁꯨ ꯀꯩꯅꯣ ꯇꯧꯈ꯭ꯔꯦ ꯋꯥꯔꯤ ꯁꯥꯟꯅꯈꯤꯗ꯭ꯔꯦ ꯃꯥꯁꯨ ꯃꯥꯒꯤ ꯀꯩꯅꯣꯗ ꯍꯦꯛ ꯆꯠꯈ꯭ꯔꯦ ꯑꯗꯨꯅ ꯑꯩꯁꯨ ꯀꯌꯥ
ꯑꯗꯨꯗꯨꯕꯨꯖꯤ ꯁ ꯃ ꯃꯇꯥꯡꯗꯨꯅꯅꯤꯅꯦ ꯅꯪꯁꯨ ꯆꯍꯤꯗꯨ ꯈꯤꯇꯪ ꯑꯉꯥꯡ ꯑꯣꯏꯕ ꯑꯃ ꯊꯤꯔꯝꯃꯗꯤ ꯐꯕ ꯁꯍꯤ ꯇꯣ ꯁꯅ ꯀꯣꯁꯤ ꯖꯔꯨꯔꯦ
ꯎꯝ ꯃꯥꯅꯤꯅꯦ ꯅꯨꯄꯤꯁꯤꯗꯤ ꯍꯦꯛꯇ ꯌꯥꯔꯛꯇꯦ ꯎꯝ ꯎꯝ
ꯏꯁꯩꯗ ꯌꯥꯔꯦ ꯐꯠꯇꯕꯅꯤꯅ ꯁꯛꯁꯤ ꯃꯤꯔ ꯑꯗꯨꯁꯨ ꯑꯩꯈꯣꯏꯅ ꯌꯥꯝ ꯀꯥ ꯍꯦꯟꯅ ꯈꯟꯖꯟꯕ ꯌꯥꯝ ꯅꯠꯇꯦꯅꯤ
ꯃꯥꯅꯤꯅ ꯃꯣꯏꯦꯜ ꯊꯦꯡ ꯃꯣꯏꯅꯁꯨ ꯍꯦꯛ ꯃꯌꯨꯝꯁ ꯃꯣꯏꯁꯤꯦ ꯊꯦꯡꯅ ꯍꯦꯛ ꯄꯥꯅꯤꯡꯗꯕ ꯑꯩꯈꯣꯏꯅꯗꯤ ꯈꯔꯦ ꯍꯦꯛ ꯆꯍꯤ ꯀꯨꯟꯊ꯭ꯔꯥ ꯑꯃ ꯅꯤꯐꯨ ꯑꯃ ꯍꯦꯛ ꯂꯩꯅꯤꯡꯉꯦꯕ ꯑꯩꯈꯣꯏꯅꯗꯤ ꯑꯗꯣ ꯃꯣꯏꯗꯗꯤ ꯍꯦꯛꯇ ꯌꯥꯔꯛꯇꯦꯗꯅ
ꯂꯩꯅꯤꯡꯕ ꯋꯥ ꯋꯥ ꯈꯛꯀꯤꯁꯨ ꯅꯠꯇꯦꯗꯥ ꯊꯕꯛ ꯏꯪꯈꯥꯡ ꯑꯃ ꯇꯧꯗ꯭ꯔꯒꯗꯤ ꯍꯌꯦꯡ ꯋꯥꯏ ꯌꯨꯝ ꯄꯨꯕ ꯑꯗꯨ ꯉꯝꯃꯣꯏꯗꯕꯅꯤꯅ ꯑꯩꯈꯣꯏꯅ ꯇꯧꯕꯩ ꯋꯥꯅꯤꯗ ꯊꯕꯛ ꯏꯪꯈꯥꯡ ꯐꯖꯅ ꯇꯧꯔꯝꯕꯗꯤ ꯌꯨꯝ ꯄꯥꯟꯕ ꯍꯥꯏꯗ ꯑꯗꯨꯝ ꯌꯥ ꯄꯣꯠꯅꯦꯕ ꯄꯩꯁꯥꯗꯣ ꯂꯩꯇꯕꯅꯤꯅ ꯍꯌꯦꯡꯋꯥꯏ ꯂꯨꯍꯣꯡꯉꯗꯤ ꯑꯉꯥꯡ ꯌꯥꯎꯔꯛꯀꯅꯤ ꯑꯃ ꯇꯧꯔꯛꯀꯅꯤ ꯄꯩꯁꯥꯗꯨꯣ ꯅꯠꯇ꯭ꯔꯥ ꯀꯗꯥꯏꯗꯒꯤ ꯀꯩꯅꯣ ꯇꯧꯔꯅꯤ ꯄꯨꯊꯣꯛꯑꯒ ꯃꯤꯒꯤ ꯃꯆꯥꯗꯨꯁꯨ ꯑꯃꯨꯛ ꯁꯤꯗ ꯂꯥꯛꯑꯒ ꯋꯥꯍꯟꯅꯤꯡꯗꯦꯗꯣ
ꯃꯥꯅꯤꯅ‌ꯦ ꯆꯨꯝꯃꯤꯕꯅꯤꯅꯦ ꯑꯗꯨꯁꯨ ꯃꯣꯏꯗꯁꯨ ꯁꯥꯎꯔꯨ ꯌꯥꯕ‌ꯣꯟꯇ‌‌ꯦꯅ‌ꯦ
ꯃꯥꯅꯤ ꯃꯥꯅꯤ
ꯑꯁ ꯈꯪꯗ꯭ꯔꯦꯗ ꯇꯧꯔꯤꯁꯦ ꯂꯥꯏꯐꯁꯦ ꯌꯥꯗ꯭ꯔꯦꯗ
ꯎꯝ
ꯅꯪꯕꯨ ꯅꯨꯄꯤ ꯑꯉꯥꯡ ꯀꯥꯏ ꯀꯥꯏꯗꯒꯤ ꯋꯥꯔꯤ ꯁꯥꯟꯅꯔꯤꯒꯦ ꯍꯥꯟꯅꯗꯤ ꯑꯗꯨꯝ ꯇꯧꯔꯤꯕꯣ
ꯌꯥꯗ꯭ꯔꯦꯗ ꯀꯗꯥꯏꯗꯅꯣ ꯑꯩꯗꯨꯁꯨ ꯅꯪꯒ ꯆꯞ ꯍꯦꯛ ꯃꯥꯟꯅꯩ ꯑꯩꯉꯣꯟꯗ ꯍꯥꯏꯔꯛꯑꯝꯃꯤ ꯀꯩꯅꯣ ꯇꯧꯔꯁꯦꯅ ꯆꯍꯤ ꯌꯥꯗ꯭ꯔ ꯃꯃꯥ ꯕꯥꯅ ꯃꯣꯏꯁꯨ ꯀꯩꯅꯣ ꯇꯧꯔꯣ ꯈꯣꯠꯂꯣ ꯍꯥꯏ ꯍꯥꯏꯕꯗꯨꯗ ꯍꯥꯏꯔꯛꯑꯝꯃꯦ ꯑꯩꯉꯣꯟꯗ ꯇꯛꯁꯜꯂꯛꯑꯝꯃꯦ ꯆꯦꯜꯂꯁꯤ ꯈꯣꯠꯂꯁꯦꯅ
ꯎꯝ
ꯑꯗꯩꯁꯨ ꯍꯥꯏꯗꯤ ꯉꯁꯥꯏ ꯍꯥꯏꯒꯤꯗꯨꯅꯤ ꯊꯕꯛ ꯏꯪꯈꯥꯡ ꯑꯃ ꯇꯧꯗꯕꯅꯤꯅ ꯌꯨꯝꯁꯤꯁꯨ ꯁꯥꯗꯕꯁꯨ ꯌꯥꯔꯣꯏ ꯑꯗ ꯌꯥꯒꯔꯣꯏ ꯃꯇꯝ ꯈꯤꯇꯪ ꯈꯥꯡꯉꯁꯦꯅ ꯍꯥꯏꯕꯅꯦ ꯑ ꯌꯥꯗ꯭ꯔꯦ ꯑꯗꯨꯝ ꯃꯣꯏꯁꯨ ꯃꯃꯥ ꯃꯄꯥ ꯇꯛꯁꯟꯈꯤꯕꯅꯤꯅ ꯑꯗꯨꯝ ꯎꯄꯥꯏ ꯂꯤꯞꯇꯦ ꯑꯃꯗ ꯑꯗꯨꯝ ꯊꯥꯖꯈ꯭ꯔꯦ ꯑꯩ ꯑꯗꯨꯝ ꯁꯦꯠ ꯑꯣꯍꯧꯔꯦ
ꯑꯁ ꯑꯗꯨꯒꯤ ꯄꯥꯎꯒꯗꯤ ꯇꯥꯛꯍꯧꯗ꯭ꯔꯦꯗꯣ ꯀꯨꯏꯔꯦꯗꯣ ꯄꯥꯎ ꯐꯥꯎꯅꯔꯛꯇ꯭ꯔꯤꯁꯦ ꯑꯁ ꯅꯪꯁꯨ ꯋꯥꯔꯥ ꯋꯥꯕꯨꯗꯤ ꯋꯥꯔꯝꯅꯤꯗꯣ ꯃꯇꯝꯗ
ꯑꯁ ꯃꯇꯝꯗꯨꯗ ꯋꯥꯕꯗꯤ ꯀꯩ ꯍꯥꯏꯔꯨꯅꯤ ꯑꯗꯣ ꯌꯥꯝ ꯀꯥ ꯍꯦꯟꯅꯁꯨ ꯈꯟꯖꯤꯜꯂꯨꯗ꯭ꯔꯦꯗ ꯍꯥꯏꯗꯤ ꯑꯩꯒ ꯂꯩꯔꯒ ꯋꯥꯗꯣꯏ ꯁꯔꯛꯄꯨꯗꯤ ꯃꯤꯒ ꯂꯩꯔꯒ ꯅꯨꯡꯉꯥꯏꯒꯤꯝ ꯐꯩꯌꯦꯅ ꯑꯗꯨꯝ ꯑꯩꯁꯨ ꯆꯠꯆꯥꯒ꯭ꯔꯥꯁꯅꯨꯗꯅ ꯀꯩꯝꯁꯨ ꯍꯥꯏꯈꯤꯗ꯭ꯔꯦ ꯑꯩꯁꯨ
ꯃꯥꯅꯤ ꯃꯥꯅꯤ ꯑꯗꯨꯅꯁꯨ ꯐꯩꯗ ꯀꯩꯗꯧꯗꯣꯏꯅꯣꯗ ꯍꯌꯦꯡ ꯑꯩꯈꯣꯏꯒꯤꯁꯨ ꯆꯥꯅꯕ ꯑꯃ ꯑꯗꯨꯝ ꯂꯥꯏꯅ ꯇꯝꯕꯝ ꯑꯗꯨꯝ ꯂꯩꯖꯔꯝꯅꯤꯗ ꯀꯩꯁꯨ ꯁꯤꯗ ꯍꯦꯟꯅ ꯈꯟꯖꯤꯜꯂꯨ ꯌꯥꯗ꯭ꯔꯦ ꯄꯩꯁꯥ ꯊꯣꯛꯄ ꯌꯥꯕ ꯑꯃ ꯍꯥꯟꯅ ꯌꯦꯡꯕꯅ ꯍꯦꯟꯅ ꯐꯔꯦꯗ ꯁꯤꯗꯤ
ꯃꯥꯅꯦ ꯃꯥꯅꯦ ꯑꯩꯁꯨ ꯑꯗꯨ ꯇꯧꯒꯦꯅ ꯌꯦꯡꯉꯤꯝꯅꯤꯗ ꯀꯩꯀꯩ ꯇꯧ ꯌꯥꯒꯦꯅ ꯊꯤꯔꯤꯝꯅꯤ ꯍꯧꯖꯤꯛ ꯊꯕꯛ ꯊꯕꯛ ꯑꯃꯅꯤ ꯑꯃꯨꯛ ꯑꯃꯨꯛ ꯂꯥꯛꯄꯁꯤꯗꯤ ꯁꯤꯗꯤ ꯀꯔꯤꯝ ꯀꯥꯟꯅꯗꯦꯗꯣ
ꯎꯝ
ꯁꯤꯅꯗꯤ ꯌꯨꯝ ꯄꯨ ꯉꯝꯃꯤꯁꯨ ꯅꯠꯇꯦ ꯆꯥꯎꯈꯠꯄꯁꯨ ꯉꯝꯃ‌ꯣꯏ ꯁꯨꯝ ꯅꯍꯥꯛꯀꯤ ꯈꯣꯁ ꯑꯣꯏꯕꯒꯤ ꯅꯨꯡꯉꯥꯏꯕꯩꯋꯥꯅꯤ ꯑꯗꯨ ꯅꯠꯇꯕ ꯊꯕꯛ ꯑꯃ ꯇꯪ ꯇꯥꯕ ꯑꯃ ꯇꯧꯍꯧꯗ꯭ꯔꯗꯤ ꯁꯤꯗꯤ ꯌꯥꯝ ꯋꯥꯅꯤ
ꯅꯪꯒꯤ ꯍꯥꯥꯟꯅꯒꯤ ꯔꯪ ꯅꯨꯡ ꯁꯪꯕꯒꯤ ꯑꯃ ꯆꯠꯄꯗꯨꯕꯨ ꯍꯧꯖꯤꯛꯐꯥꯎ ꯑꯗꯨꯝ ꯆꯠꯂꯤꯕ꯭ꯔꯣ
ꯑꯥ ꯑꯗꯨꯗꯤ ꯑꯗꯨꯝ ꯇꯦꯛ ꯇꯦꯛ ꯑꯃꯨ ꯃꯨꯛ ꯂꯥꯛꯄꯩ ꯋꯥꯅꯤꯗ ꯌꯥꯝ ꯇꯣꯏꯅꯁꯨ ꯂꯥꯛꯇꯦ ꯑꯗꯨꯗꯤ
ꯑꯁ ꯃꯥꯅꯤ ꯑꯗꯨꯁꯨ ꯑꯗꯨꯅ ꯍꯦꯛꯇ ꯌꯨꯝ ꯄꯨ ꯄꯨꯅꯤ ꯍꯤꯡꯅꯤ ꯍꯥꯏꯕꯗꯨꯗꯤ ꯍꯦꯛꯇ ꯌꯥꯕꯣꯠꯇꯦ ꯅꯨꯄꯤꯉꯥꯡ ꯊꯤꯔꯛꯑꯒꯗꯤ ꯄꯥꯈꯪ ꯑꯣꯏꯔꯤꯉꯩ ꯃꯇꯝꯗ ꯑꯗꯨꯒꯤ ꯄꯩꯁꯥ ꯑꯗꯨꯅ ꯀꯣꯟꯅꯕꯁꯨ ꯉꯝꯕꯁꯨ ꯅꯠꯇꯦ
ꯃꯥꯅꯤ ꯄꯩꯁꯥꯕꯨ ꯇꯦꯛ ꯇꯦꯛ ꯂꯥꯛꯑꯦ ꯍꯥꯏꯖꯕꯩ ꯋꯥꯅꯤ ꯁꯨꯝ ꯇꯪ ꯇꯥꯕ ꯄꯩꯁꯥ ꯑꯃ ꯇꯪ ꯇꯥꯕ ꯂꯥꯛꯀꯗꯕ ꯄꯣꯠ ꯑꯃ ꯄꯥꯝꯃꯛꯏꯗꯅ
ꯃꯥꯅꯤꯅ‌ꯦ
ꯑꯗꯨ ꯇꯝ ꯉꯝꯕ ꯅꯠꯇꯦꯕ ꯔꯪ ꯔꯪꯒꯤ ꯊꯕꯛꯛꯇꯣ ꯂꯥꯛꯇ꯭ꯔꯒꯗꯤ ꯑꯗꯨꯝ ꯀꯥꯡ ꯈ‌ꯣꯡ ꯆꯥꯏꯁ‌ꯦ
ꯑꯁ ꯑꯗꯨꯗꯤ ꯑꯃꯨꯛ ꯏꯁꯥ ꯏꯔꯨꯁꯨ ꯑꯃꯨꯛ
ꯄꯥꯝꯕꯩ ꯋꯥꯅꯤꯗ ꯎꯝ
ꯎꯝ ꯎꯝ ꯏꯁꯥ ꯀꯩꯗꯩꯁꯨꯛ ꯅꯥꯟꯕꯁꯨ ꯉꯝꯕ ꯅꯠꯇꯦꯗꯣ ꯑꯩꯈꯣꯏꯁꯦ ꯍꯦꯛ ꯅꯍꯥ ꯃꯤꯁꯦ ꯑꯅꯥꯟꯕ ꯂꯣꯏ ꯄꯥꯝꯃꯥꯃꯤꯅ ꯊꯥꯒꯤ ꯇꯣꯂꯣꯞ ꯑꯃ ꯁꯣꯏꯗꯕꯤ ꯑꯃ ꯂꯥꯛꯑꯒ ꯀꯩꯅꯣꯝꯃ ꯇꯧꯕ ꯍꯥꯏꯗꯨꯅꯗꯤ ꯏꯁꯥꯗꯁꯨ ꯅꯥꯟꯕ ꯈꯣꯠꯄ ꯍꯥꯏꯗꯨꯁꯨ ꯉꯝꯃꯦ ꯑꯗꯨꯗꯤ ꯑꯩꯈꯣꯏꯅ ꯏꯁꯥꯅ ꯁꯨꯔꯒ ꯍꯦꯛ ꯐꯪꯕ ꯁꯨꯗ꯭ꯔꯒꯅ ꯍꯦꯛ ꯇꯣꯛꯄ ꯑꯗꯨꯝꯕꯗꯨꯗꯤ ꯍꯦꯛ ꯅꯨꯡꯉꯥꯏꯕ ꯊꯕꯛꯁꯨ ꯅꯠꯇꯦ ꯍꯌꯦ ꯅꯨꯄꯤ ꯑꯉꯥꯡ ꯊꯤꯖꯤꯜꯂꯛꯂꯒꯗꯤ ꯏꯆꯥ ꯏꯁꯨ ꯍꯥꯏꯕ ꯑꯃꯁꯨ ꯑꯃꯨꯛ ꯌꯥꯎꯁꯤꯜꯂꯛꯀꯅꯤ ꯑꯉꯥꯡ ꯅꯨꯄꯤ ꯁꯦꯝꯕ ꯍꯥꯏꯁꯦ ꯍꯧꯖꯤꯛꯇꯤ ꯄꯩꯁꯥꯒꯤ ꯄꯩꯁꯥ ꯉꯥꯛ ꯉꯥꯛꯇꯅꯤ ꯄꯩꯁꯥꯁꯤ ꯌꯥꯝꯅ ꯆꯪꯕꯅꯤꯅ ꯑꯉꯥꯡ ꯅꯨꯄꯤ ꯁꯦꯝꯕꯗꯁꯨ ꯈꯣꯏ ꯅꯣꯏ ꯏꯃꯥ ꯏꯄꯥꯅ ꯁꯦꯝꯃꯛꯄ ꯃꯇꯝꯗꯁꯨ ꯄꯩꯁꯥ ꯑꯗꯨꯛꯀꯤ ꯃꯇꯤꯛ ꯆꯪꯒꯤꯗꯣ ꯑꯩꯈꯣꯏꯁꯨ ꯈꯪꯉꯤ ꯉꯥꯛꯇꯅꯦ ꯑꯗꯣ ꯑꯩꯈꯣꯏꯒꯤ ꯏꯆꯥ ꯏꯁꯨꯒꯤ ꯃꯇꯝꯗ ꯑꯃꯨꯛ ꯍꯦꯜꯂꯛꯀꯗꯣꯏꯅꯤ ꯌꯦꯡꯉꯣ ꯄꯩꯁꯥꯁꯦ ꯄꯩꯁꯥꯒꯤ ꯚꯦꯂꯨꯁꯦ ꯍꯧꯖꯤꯛ ꯀꯩꯁꯨ ꯂꯩꯔꯛ ꯂꯩꯔꯛꯇ꯭ꯔꯕꯅꯦꯕ
ꯄꯣꯠ ꯆꯩꯁꯨ ꯌꯥꯝ ꯊꯤ ꯇꯥꯡꯈꯠꯂꯛꯑꯦꯗꯣ ꯑꯗꯣꯈꯣꯏ ꯊꯥꯏꯅ ꯑꯉꯥꯡ ꯑꯣꯏꯔꯤꯉꯩ ꯃꯥ ꯇꯝꯒꯤ ꯄꯣꯠ ꯆꯩꯗꯨꯒ ꯍꯧꯖꯤꯛꯀꯗꯤ ꯃꯥꯟꯅꯗ꯭ꯔꯦꯗꯅ
ꯃꯥꯅꯦ
ꯒ꯭ꯌꯥꯁ ꯅꯨꯡꯅ ꯇꯥꯡꯉꯤꯕ ꯊꯥꯎ ꯊꯨꯝꯅ ꯇꯥꯡꯉꯤꯕ
ꯃꯥꯅꯤꯅꯦ ꯇꯧꯁꯦ
ꯇꯧꯔꯤꯁꯦ
ꯎꯝ
ꯊꯕꯛꯅ ꯊꯕꯛ ꯐꯪꯗꯕꯅꯦ ꯄꯣꯠ ꯆꯩꯅ ꯇꯥꯡꯈꯠꯂꯛꯄꯅꯦ ꯋꯥꯔꯦꯅꯤ ꯁꯣꯝꯗꯗꯤ ꯌꯨꯝꯁꯦ
ꯂꯥꯏꯔꯕ ꯑꯩꯈꯣꯏꯗꯤ ꯍꯤꯡꯉꯅꯨ ꯍꯥꯏꯕꯒ ꯆꯞ ꯃꯥꯟꯅꯔꯦ ꯖꯨꯛꯁꯦ
ꯃꯥꯅꯤ ꯃꯥꯅꯤ ꯅꯨꯡꯉꯥꯏꯕ ꯈꯔꯅ ꯄꯅꯨꯡ ꯅꯨꯡꯉꯥꯏꯖꯕ ꯑꯋꯥꯕ ꯑꯩꯈꯣꯏꯅ ꯈꯔ ꯋꯥꯍꯧꯕ
ꯃꯥꯅꯦ ꯅꯍꯥꯟꯋꯥꯏ ꯃꯇꯝꯗꯅ ꯑꯩꯈꯣꯏꯅ ꯐꯖꯅ ꯍꯣꯠꯅꯍꯧꯗ꯭ꯔꯦꯗꯣ ꯁꯣꯝꯗ ꯀꯣꯏꯗꯣꯏꯒ ꯂꯥꯡꯗꯣꯏꯒ ꯇꯧ ꯂꯩꯍꯧꯔꯦ ꯂꯥꯏꯔꯤꯛ ꯂꯥꯏꯁꯨ ꯄꯥꯗꯅ ꯈꯣꯠꯇꯅ ꯇꯧꯗꯅ ꯍꯣꯠꯅꯔꯝꯃꯒꯗꯤ ꯌꯥꯝꯅ ꯑꯐꯕ ꯑꯆꯧꯕ ꯃꯤ ꯑꯃ ꯍꯥꯏꯗꯨ ꯑꯣꯏꯕ ꯉꯝꯅꯕꯒꯤ ꯋꯥꯈꯜꯂꯣꯟꯗꯨ ꯂꯩꯍꯧꯗ꯭ꯔꯦ
ꯏꯃꯥ ꯏꯄꯥꯅꯗꯤ ꯑꯗꯨ ꯃꯇꯝꯗꯨꯗ ꯉꯥꯡꯖꯕꯅꯤ ꯅꯣꯏ ꯍꯌꯦꯡꯋꯥꯏ ꯋꯥꯅꯤꯀꯣꯅ ꯑꯗꯨꯝ ꯀꯥꯟꯗꯗꯤ ꯑꯩꯈꯣꯏꯅ ꯉꯥꯎꯁꯟꯅꯔꯤꯅꯦꯅ ꯇꯥꯗ꯭ꯔꯤꯕꯅꯦꯅ ꯇꯥꯍꯧꯗ꯭ꯔꯤꯕꯅꯤꯗꯣ
ꯃꯥꯅꯤ ꯑꯉꯥꯡ ꯑꯣꯏꯔꯤꯉꯩꯗꯗꯤ ꯍꯦꯛꯇ ꯑꯣꯏꯗꯨꯕꯨ ꯍꯦꯛꯇ ꯃꯥꯟꯕ
ꯃꯥꯂꯤ ꯃꯥꯂꯤ ꯌꯥꯗꯧ ꯍꯦꯛꯇ ꯃꯥꯟꯕꯅꯦ
ꯎꯝ ꯀꯨꯏꯁꯤꯜꯂꯛꯑꯀꯥꯟꯗꯗꯤ ꯍꯦꯛꯇ ꯂꯥꯏꯐꯁꯦ ꯂꯥꯏꯐꯁꯦ ꯍꯦꯛꯇ ꯀꯩꯅꯣꯝꯗ ꯇꯧꯔꯛꯏꯅꯦ ꯌꯥꯗꯦꯅꯦ
ꯃꯥꯅꯤ ꯃꯥꯅꯤ ꯑꯗꯣ ꯅꯪꯗꯤ ꯀꯩꯀꯩ ꯀꯃꯥꯏ ꯀꯃꯥꯏ ꯇꯧꯔꯤꯒꯦ ꯊꯕꯛ ꯏꯪꯒꯥꯡ
ꯑꯩꯁꯨ ꯊꯕꯛꯁꯦ ꯁꯨꯝ ꯍꯥꯟꯅꯒꯤ ꯊꯕꯛ ꯑꯃ ꯀꯩꯅꯣꯒꯤ ꯁꯨꯝ ꯆꯦꯛꯀꯤꯒꯨꯝꯕ ꯁꯨꯕꯒꯨꯝꯕ ꯁꯨꯝ ꯆꯠꯄꯗꯣ ꯃꯔꯛ ꯃꯔꯛꯇ ꯈꯔ ꯈ ꯍꯦꯛ ꯆꯠꯂꯤꯌꯦ ꯑꯗꯨꯗꯨꯅ
ꯎꯝ
ꯏꯁꯥꯒꯤ ꯀ꯭ꯔꯣꯁ ꯅꯨꯡ ꯍꯥꯏꯒꯗ꯭ꯔꯥ ꯏꯃꯥꯟꯅꯕꯒꯤ ꯀꯩ ꯀꯩ ꯀꯩꯅꯣꯝꯃ ꯄꯨꯟꯁꯤ ꯈꯣꯠꯁꯤ ꯆꯥꯁꯦꯒ ꯍꯥꯏꯔꯛꯄ ꯍꯦꯛ ꯑꯗꯨꯝꯕ ꯍꯦꯛ ꯀꯩꯅꯣ ꯃꯤꯒꯤ ꯏꯃꯥꯟꯅꯕꯁꯨ ꯄꯣꯛꯌꯦꯡ ꯆꯥꯏꯌꯦꯡ ꯍꯥꯏꯕ ꯑꯃꯁꯨ ꯍꯦꯛ ꯂꯥꯛꯏ ꯏꯁꯥꯒꯤꯁꯨ ꯈ꯭ꯔꯣꯁꯁꯨ ꯑꯣꯏꯅꯕ ꯑꯗꯨꯅꯁꯨ ꯈꯔ ꯈꯔ ꯃꯇꯦꯡ ꯃꯇꯦꯡ ꯑꯣꯏꯅꯗꯅ ꯈꯔ ꯈꯔ ꯆꯠꯂꯤ ꯁꯤ ꯅꯠꯇ꯭ꯔꯒꯗꯤ ꯊꯕꯛ ꯏꯪꯈꯥꯡꯁꯨ ꯇꯧꯍꯧꯗ꯭ꯔꯦ ꯂꯨꯔꯦꯗ ꯍꯧꯖꯤꯛꯁꯤ ꯍꯧꯖꯤꯛ ꯑꯃꯨꯛ ꯍꯣꯠꯅꯒꯦꯁꯨ
ꯂꯥꯏꯔꯤꯛ ꯂꯥꯏꯁꯨ ꯍꯩꯗꯅꯦꯅ ꯀꯩꯅꯣ ꯇ꯭ꯔꯥꯏ ꯇꯧꯅꯁꯨ ꯅꯠꯇꯦ ꯇꯧꯔꯤꯕ ꯆꯍꯤꯅ ꯆꯍꯤ ꯍꯦꯟꯇꯣꯔꯛꯏꯕ
ꯃꯥꯅꯤꯅꯦ ꯑꯗꯨꯗꯅꯤꯁꯦ ꯂꯥꯏꯐꯁꯦ ꯌꯥꯔꯛꯇ꯭ꯔꯤꯁꯦ ꯄꯨꯔꯥ ꯐꯣꯁꯥ ꯍꯥꯏꯕꯗꯣ ꯇꯥꯁꯟꯂꯛꯑꯦ ꯁꯨꯝ
ꯑꯇꯣ ꯑꯩꯈꯣꯏ ꯃꯁꯦꯟ ꯈꯟꯅꯔꯒ ꯀꯩꯀꯩ ꯇꯧꯕ ꯌꯥꯒꯦ ꯑꯗꯨꯗꯤ ꯈꯟꯅꯅꯕ ꯐꯕꯅꯤꯍꯦ
ꯑꯗꯨꯅꯦ ꯀꯩꯅꯣꯝꯃ ꯈꯟꯅꯔꯒ ꯇꯧꯕ ꯌꯥꯕ ꯑꯃꯗꯤ ꯇꯧꯃꯤꯟꯅꯕ꯭ꯔꯥ ꯀꯩꯕꯨꯨ ꯇꯧꯕꯅꯣ ꯅꯠꯇ꯭ꯔꯒꯗꯤ ꯁꯨꯃꯥꯏꯅ ꯁꯨꯝ ꯍꯤꯡꯕꯗꯤ ꯌꯥꯔꯣꯏ
ꯑꯇꯩ ꯍꯥꯏꯔꯒ ꯍꯧꯖꯤꯛꯁꯦ ꯊꯕꯛ ꯍꯥꯏꯔꯒ ꯍꯧꯖꯤꯛꯀꯥꯟ ꯏꯁꯇ꯭ꯔꯤꯠ ꯏꯁꯇ꯭ꯔꯤꯠ ꯐꯨꯗ ꯍꯥꯡꯕꯒꯤ ꯌꯥꯝ ꯀꯟꯅ ꯇꯧꯔꯤ ꯃꯥꯜꯂꯦꯅꯦ ꯄꯩꯁꯥꯁꯨ ꯑꯗꯨꯝ ꯐꯪꯕ ꯃꯥꯜꯂꯤꯅꯦ
ꯑꯗꯨ ꯐꯪꯗꯤ ꯐꯪꯕ ꯃꯥꯜꯂꯦ ꯑꯗꯨ ꯃꯐꯝ ꯆꯥꯕꯒꯨꯝꯕ ꯖꯒꯥꯒꯨꯝꯕ ꯅꯠꯇ꯭ꯔꯒꯗꯤ ꯍꯥꯏꯗꯤ ꯀꯩꯅꯣ ꯄꯩꯁꯥꯁꯨ ꯑꯃꯨꯛ ꯐꯪꯗꯕꯖꯥꯠꯅꯤꯅꯦ ꯍꯧꯖꯤꯛꯇꯤ ꯑꯃꯨꯛ ꯑꯗꯨꯃꯥꯏꯅ ꯍꯥꯡꯕꯁꯤꯁꯨ ꯐꯖꯅ ꯑꯌꯥꯝꯕ ꯃꯤꯁꯤꯡꯁꯦ ꯂꯣꯏꯅ ꯍꯥꯡꯅꯔꯑꯦꯗꯅꯀꯣ ꯑꯗꯨꯗꯨꯅꯁꯨ ꯍꯥꯏꯗꯤ ꯃꯔꯥꯡ ꯀꯥꯏꯅ ꯍꯥꯡꯅꯕꯅꯤꯅ ꯍꯥꯏꯗꯤ ꯀꯔꯤ ꯍꯥꯏꯅꯤ
ꯑ
ꯑꯩꯈꯣꯏꯅ ꯑꯃꯨꯛ ꯇꯧꯕꯗꯣ ꯑꯩꯈꯣꯏ ꯑꯃꯨꯛ ꯏꯅꯧ ꯅꯧꯅ ꯑꯃꯨꯛ ꯇꯧꯔꯨꯕꯗꯣ ꯍꯥꯏꯗꯤ ꯑꯃꯨꯛ ꯑꯩꯈꯣꯏꯒꯤ ꯀꯁꯇꯃꯔ ꯍꯥꯏꯗꯣ ꯑꯃꯨꯛ ꯂꯩꯔꯣꯏꯗꯣꯏꯅꯦꯕ ꯇꯧꯔꯤꯁꯦ
ꯃꯥꯅꯤ ꯃꯥꯅꯤ
ꯇꯧꯕ ꯌꯥꯕ ꯀꯔꯤ ꯀꯔꯤ ꯇꯧꯕ ꯌꯥꯒꯦ ꯍꯥꯏꯗꯣ
ꯁꯪꯒ ꯅꯨꯡ ꯂꯩꯗꯅ ꯀꯩꯅꯣ ꯇꯧꯔꯗꯤ ꯑꯗꯨꯝ ꯌꯥꯕ ꯃꯤꯗꯣ ꯂꯥꯛꯀꯗꯕ ꯑꯗꯨꯅ ꯃꯇꯝꯝꯗꯨꯅ ꯑꯗꯨꯁꯨ ꯐꯛ ꯇꯥꯔꯤꯕ
ꯃꯥꯂꯦ ꯑꯁ ꯈꯪꯗ꯭ꯔꯦꯗ ꯂꯨꯔꯦꯗ ꯍꯧꯖꯤꯛꯁꯦ ꯅꯍꯥꯟꯋꯥꯏ ꯑꯉꯥꯡ ꯑꯣꯏꯔꯤꯉꯩ ꯃꯇꯝꯗ ꯑꯃꯨꯛ ꯇꯨꯝꯕꯁꯦ ꯑꯃꯨꯛ ꯇꯧꯔꯒ ꯑꯃꯨꯛ ꯂꯥꯛꯇꯅ ꯈꯣꯠꯇꯅ ꯇꯧꯔꯝꯃꯒꯗꯤ ꯑꯩꯈꯣꯏꯒꯤꯁꯨ ꯍꯧꯖꯤꯛꯁꯦ ꯃꯌꯥꯝ ꯂꯩꯒꯗꯧꯕ ꯑꯗꯨꯁꯨ ꯅꯠꯇꯕꯅꯤꯅ ꯑꯩꯈꯣꯏꯅ ꯍꯧꯖꯤꯛ ꯑꯃꯨꯛ ꯇꯧꯔꯨꯕ ꯍꯥꯏꯁꯦ ꯑꯩꯈꯣꯏ ꯐꯪꯉꯣꯏꯕꯨꯗꯤ ꯍꯥꯏꯕ ꯂꯩꯇꯦ ꯑꯩꯈꯣꯏꯁꯨ ꯑꯗꯨꯝ ꯃꯄꯥ ꯃꯄꯥ ꯆꯥꯔꯨꯕꯗꯤ ꯍꯦꯛꯇ ꯐꯪꯒꯗꯣꯔꯤꯕꯅꯤ ꯂꯥꯏꯐꯁꯦ ꯍꯦꯛꯇ ꯍꯧꯖꯤꯛ ꯑꯩꯈꯣꯏꯅ ꯑꯃꯨꯛ ꯅꯧ ꯅꯧꯅꯧ ꯇꯧꯕ ꯍꯥꯏꯁꯦ ꯃꯤꯁꯨ ꯃꯌꯥꯝ ꯍꯥꯡꯉ ꯂꯩꯔꯕꯅꯤꯅ ꯑꯗꯨꯗꯅꯤꯁꯦ ꯈꯟꯖꯥꯟꯅꯅꯤꯁꯦ ꯑꯗꯨꯝꯕꯅꯗꯤ ꯑꯃꯨꯛꯁꯨ ꯐꯩ ꯍꯥꯏꯗꯤ ꯊꯕꯛ ꯏꯪꯈꯥꯡꯁꯦ ꯆꯠꯄ ꯍꯥꯏꯁꯤꯗꯤ ꯍꯦꯛꯇ ꯑꯋꯥꯕ ꯑꯅꯥ ꯑꯌꯦꯛ ꯌꯥꯎꯔꯛꯄꯁꯨ ꯌꯥꯎꯏꯤ ꯆꯠꯇ꯭ꯔꯦ ꯄꯩꯁꯥ ꯐꯪꯕꯁꯨ ꯅꯠꯇꯦ
ꯁꯨꯔꯒꯅ ꯍꯦꯛ ꯐꯪꯕ ꯁꯨꯗ꯭ꯔꯒꯅ ꯍꯦꯛ ꯐꯪꯗꯕꯒꯨꯝꯕꯅꯤ ꯇꯧꯔꯤꯁꯦ
ꯎꯝ
ꯑꯁ ꯈꯪꯗ꯭ꯔꯦꯗ ꯇꯧꯔꯤꯁꯦ ꯍꯤꯡꯕꯁꯦ ꯌꯥꯝ ꯂꯨꯁꯤꯜꯂꯛꯑꯦꯗ ꯃꯔꯨꯞ
ꯃꯥꯅꯦ ꯃꯥꯅꯦ ꯋꯥꯏꯒ ꯊꯁ ꯂꯩ
ꯐꯔꯦ ꯐꯔꯦ ꯑꯗꯨ